ꯑꯥ ꯍꯜꯂꯣ
ꯍꯜꯂꯣ ꯑꯣ ꯇꯥꯕ꯭ꯔꯥ
ꯑꯥ ꯑꯥ
ꯑꯣ ꯑꯁꯃ ꯁꯤꯗꯤ ꯄꯨꯔꯥꯅꯤꯌꯥꯅꯤꯅꯦ ꯑꯍꯥ
ꯃꯅꯗꯝꯅꯤ ꯑ ꯅꯠꯇꯦ
ꯑꯦ ꯃꯥꯟꯅꯩꯌꯦ ꯑꯁꯤ ꯅꯦꯍꯥ ꯑꯣꯏꯔꯝꯗꯧ ꯃꯥꯜꯂꯤ
ꯅꯠꯇꯦ ꯑꯩꯈꯣꯏ ꯆꯦ ꯑꯩꯈꯣꯏ ꯆꯦꯗꯣ ꯃꯥꯗꯣ ꯂꯥꯏꯔꯤꯛ ꯄꯥꯁꯟꯅꯔ ꯂꯩ
ꯎꯝ ꯃꯥꯗꯤ ꯌꯥꯝ ꯍꯩꯕꯅꯦ
ꯏꯁ ꯀꯥꯏꯗꯒꯤ ꯍꯩꯕꯅꯣꯗ ꯃꯥꯗꯤ
ꯑꯣ ꯅꯪꯅ ꯀꯩ ꯊꯥꯔꯛꯔꯣ
ꯍꯥ
ꯃꯥꯗꯤ ꯀꯩꯗꯧ ꯍꯥꯏꯕ
ꯃꯥ ꯃꯥꯗꯤ ꯌꯨꯝꯒꯤ ꯊꯕꯛꯁꯨ ꯇꯧꯗꯦ ꯂꯥꯏꯔꯤꯛ ꯄꯥꯁꯟꯅꯔ ꯂꯩ
ꯑꯣ ꯃꯥ ꯈꯗ꯭ꯔꯛ ꯌꯥꯝ ꯍꯩꯔꯦ ꯑꯗꯨꯗꯤ
ꯑꯩꯈꯣꯏ ꯃꯥꯅ ꯅ ꯃꯥ ꯃꯥꯒ ꯈꯃꯥꯒ ꯐꯨꯅꯕꯁꯦ ꯈꯨꯖꯤꯟꯅ ꯍꯦꯛꯇ ꯌꯥꯎꯔꯛꯑꯦ
ꯑꯁ ꯑꯗꯨꯕꯨꯗꯤ ꯃꯥꯅ ꯑꯍꯜꯂꫭ
ꯅꯠꯇꯦ ꯃꯥ ꯌꯥꯏꯃ
ꯑꯦꯁ ꯃꯊꯛꯇꯅꯤ ꯗꯗꯥ ꯔꯣꯏ ꯆꯤꯆꯦꯔꫭ
ꯑꯈꯣꯏ ꯗꯥ
ꯑꯁ ꯌꯥꯏꯃꯅꯤꯅꯦ ꯐꯨꯗꯠꯂꯨ ꯅꯪꯁꯨ
ꯅꯍꯥꯟ ꯑꯃꯨꯛ ꯐꯨꯅꯔꯒ ꯃꯇꯤꯟꯁꯤꯆꯜꯂꯛꯏ
ꯍ ꯍ ꯏ ꯍꯦ ꯂꯥꯎꯔꯑꯦ ꯅꯪ ꯀꯩ ꯇꯝꯃꯤꯅꯣ
ꯑꯩ ꯕꯤ ꯑꯦ ꯑꯦꯜ ꯑꯦꯜ ꯕꯤ
ꯏꯁ ꯈꯔꯥꯇꯧꯏꯅꯦ ꯑꯗꯨꯗꯤ
ꯀꯥꯏꯗꯤꯅꫭ ꯏꯠ
ꯁꯤ ꯇꯧꯎꯔꯔꯣ
ꯑꯥ ꯅꯠꯇꯦ ꯀꯩꯅꯣꯗ ꯑꯁꯥꯝꯗ
ꯑꯁꯥꯝꯗ
ꯑꯥ
ꯀꯁꯥꯝꯈꯩ
ꯀꯩꯅꯣ ꯑꯁꯥꯝ ꯌꯨꯅꯤꯕꯔꯁꯤꯇꯤꯗ ꯑꯗꯨꯒ ꯀꯩꯅꯣ ꯑꯁ ꯈꯪꯅ ꯌꯥꯝ ꯅꯝꯊꯤꯌꯦ ꯃꯌꯥꯡꯈꯩꯗꯣ
ꯍꯥꯝ ꯅꯥꯝ ꯊꯤ ꯍꯥꯏꯗꯤ ꯍꯣꯏ ꯑꯗꯨꯕꯨꯗꯤ ꯃꯣꯏꯒꯤ ꯇꯣꯉꯥꯟꯕ ꯑꯃꯗꯤ ꯂꯩꯕꯅꯤꯀꯣ ꯃꯣꯏꯒꯤ ꯑꯗꯨ ꯅꯥꯜꯂꯗꯤ ꯌꯥꯝ ꯅꯥꯟꯕꯅꯦꯍꯦ
ꯅꯣ ꯅ ꯑꯅꯟꯕꯗꯤ ꯑꯝꯇ ꯊꯦꯡꯅꯗ꯭ꯔꯤ ꯑꯗꯨꯒ ꯑꯁ ꯏꯔꯨꯖꯗꯕꯤ ꯂꯥꯛꯄ ꯌꯥꯎꯋꯦ ꯑꯗꯨ ꯁꯦꯒ꯭ꯔꯥꯛ ꯎꯝꯝ
ꯍꯦꯍꯦ ꯅꯣꯏꯆꯦꯅ ꯅꯝꯗꯅ ꯏꯟꯁꯤꯟꯕꯤꯔꯔꯥ ꯑꯉꯥꯡꯁꯦ
ꯈꯣꯏꯆꯦ ꯈꯪꯗꯦ ꯃꯥꯗꯤ ꯑꯗꯨꯝ ꯇꯧꯕꯅꯤ
ꯁꯤ ꯇꯧꯑꯣꯅ ꯀꯥꯢꯔꯥꯒꯤꯁꯦ
ꯑꯥ ꯑꯩꯉꯣꯟ ꯃ ꯃꯉꯣꯟꯗ ꯇꯪꯈꯥꯏ ꯈꯥꯏꯔꯛꯀꯗꯕꯅꯦ ꯑꯗꯨꯏ
ꯅꯪꯒꯤ ꯑꯦꯀꯥꯎꯟ ꯍꯥꯞꯄꯤ ꯅꯠꯇ꯭ꯔꯣ
ꯑꯥ
ꯄꯤꯔꯣꯏ ꯍꯥꯏ ꯐꯪꯗꯦꯗ ꯍꯥꯏ
ꯈꯪꯗꯦ ꯑꯩꯒꯤ ꯐꯣꯟ ꯑꯗꯨꯝ ꯃꯨꯜꯂꯒ ꯇꯧꯒꯤꯕꯅꯤ
ꯄꯥꯁꯁꯋꯥꯔꯗ ꯁꯤꯟꯗꫭꯛꯎ
ꯑꯩ ꯄꯥꯁꯋꯥꯔꯗꯠꯇꯤ ꯈꯪꯗꯝꯕꯅꯦ ꯑꯗꯨꯗꯔ ꯅꯝꯐꯨ ꯅꯝꯐꯨꯗ ꯂꯧꯕꯅꯤ
ꯍ ꯄꯪꯉꯨꯅꯦ ꯃꯥ ꯂꯧꯅꯕ ꯇꯣꯏꯅꯤꯅꯦ
ꯑꯗꯨꯒ ꯑꯩ ꯑꯥꯗ ꯆꯠꯈ꯭ꯔꯗꯤ ꯃꯥ ꯐꯪꯉꯔꯣꯏꯅ ꯃꯥ ꯁꯤꯗ ꯀꯨꯟꯊ꯭ꯔꯥ ꯁꯨꯍꯜꯂꯣ ꯀꯨꯟꯊ꯭ꯔꯥ ꯁꯨꯍꯜꯂꯣ ꯑꯗꯨ ꯅꯝ ꯇꯧꯔ ꯂꯩ
ꯑꯣ ꯀꯝ ꯀꯥꯟ ꯆꯪꯗꯣꯏꯔꯤꯕ ꯑꯦ ꯑꯥ ꯐꯥꯔꯁ ꯁꯦꯃꯤꯁꯇꯔꯣ
ꯑꯥ ꯅꯠꯇꯦ ꯍꯟꯗꯛ ꯊꯥꯔꯗꯠꯇ ꯀꯥꯗꯣꯏꯕ
ꯑꯁ ꯈꯔ ꯇꯧꯔꯤꯅꯦ ꯃꯤꯒ ꯃꯔꯩ ꯌꯥꯝ ꯌꯦꯠꯅꯕꯁꯨ ꯁꯥꯊꯤꯗꯣꯏꯅꯤꯅꯦ
ꯎ ꯈꯣꯏꯆꯦꯅ ꯍꯦꯟꯕꯅꯦ ꯑꯩꯉꯣꯟꯗꯩꯗꯤ ꯃꯥꯅ ꯈꯔ
ꯃꯥꯅ ꯍꯦꯟꯅ ꯇꯥꯔꯁꯨ ꯅꯪꯅ ꯄꯣꯏꯟꯠꯇ ꯌꯦꯠꯇꯣꯏ ꯅꯠꯇ꯭ꯔꯣ
ꯑꯁ ꯈꯪꯗꯦꯗ ꯃꯥꯁꯦ ꯆꯨꯝꯅꯕ ꯑꯗꯨꯝ ꯁꯥꯔꯒ ꯑꯥ ꯎꯑ ꯌꯥꯝ ꯂꯥꯎꯕꯅꯤ
ꯁꯥꯁꯥ ꯑꯥ ꯅꯦꯌꯥꯏ ꯃꯒꯨꯟ ꯈꯪꯉꯦ
ꯆꯤꯆꯦꯗꯤ ꯀꯗꯥꯏꯗ ꯇꯝꯃꯤꯅꯣ
ꯑꯩꯁꯨ ꯃꯥꯒ ꯑꯦꯝ ꯌꯨ ꯇꯝꯃꯤꯟꯅꯩꯅꯦ
ꯑꯣ ꯃꯥꯒ ꯁꯦꯝ ꯁꯕꯖꯦꯛꯇꯔꯣ
ꯎꯝ ꯃꯥꯁꯇꯔ ꯇꯩꯃꯤꯅꯩꯅꯦ ꯑꯦꯍꯦ ꯍꯧꯖꯤꯛꯄꯨꯗꯤ ꯑꯇꯣꯞꯄꯗ ꯑꯝ ꯇꯧꯕ
ꯑꯣ ꯆꯤꯆꯦꯖꯨ ꯅꯦꯠ ꯊꯥꯏꯌꯤ ꯔꯣ
ꯊꯥꯗꯦꯗ
ꯑꯣ
ꯍꯣꯔꯦꯞ ꯑ ꯀꯩꯅꯣꯕꯨꯗꯤ ꯊ ꯗꯤꯁꯦꯝꯕꯔꯗꯕꯨꯗꯤ ꯇ꯭ꯔꯥꯏ ꯇꯧꯅꯤ ꯅꯪꯁꯨ ꯇꯧꯕ꯭ꯔꯣ ꯅꯪ ꯅꯍꯥꯟ ꯆꯠꯄ ꯌꯥꯎꯕ꯭ꯔꯣ
ꯑ ꯌꯥꯎꯌꯦ ꯑꯈꯣꯏ
ꯅꯣꯏꯆꯦꯗꯤ ꯢꯁꯧ ꯌꯥꯝ ꯂꯥꯡ ꯂꯥꯡ ꯊꯣꯛꯑꯝꯒꯅꯤ ꯑꯁ ꯑꯩ ꯁꯤ ꯇꯧꯔꯝꯗ꯭ꯔꯦꯕ ꯑꯩꯒꯤ ꯁꯤꯠ ꯇꯧꯔꯝꯗ꯭ꯔꯦꯕ ꯀꯩꯒꯤꯅꯣꯕ ꯑꯗꯨ ꯋꯥꯏꯌꯝ ꯇꯧꯕꯅꯦ ꯃꯗꯤ
ꯌꯨꯝꯗꯁꯨ ꯏꯁꯧ ꯄꯨꯡꯂꯥꯡ ꯂꯥꯡꯕꯅꯦ
ꯃꯥꯅ ꯁꯨꯅꯤꯡꯗꯕꯒꯤ ꯅꯠꯇ꯭ꯔꯥ
ꯎꯝ
ꯑꯁ ꯌꯥꯗ꯭ꯔꯦ ꯈꯞ ꯈꯔ ꯈꯠꯅꯧ
ꯑꯗꯨꯗꯒꯤ ꯃꯥꯗꯤ ꯍꯦꯛꯇ ꯀꯩꯅꯣ
ꯑ ꯑꯦꯍꯦ ꯅꯣꯏꯅꯤ ꯀꯥ ꯊꯪꯅꯩꯔꯣ
ꯑꯥ ꯑꯗꯨꯛ
ꯇꯥꯅꯤꯡꯉꯦ ꯏꯌꯥꯔ ꯄꯤꯁ ꯃꯦꯟꯖꯟꯂꯣ ꯍꯥꯏꯌꯣ
ꯎꯝ ꯃꯥꯔꯣ ꯈꯪꯗꯦꯗ ꯒ꯭ꯌꯥꯟ ꯇꯥꯗꯦ ꯃ ꯑꯗꯨꯒ ꯑꯩꯈꯣꯏ ꯑꯩꯅꯒ ꯊꯣꯛꯆꯔꯛꯄꯁꯦ ꯑꯥꯗꯒꯤ ꯑꯩ ꯑꯩꯒꯤ ꯐꯤꯔꯣꯟꯈꯩꯁꯦ ꯂꯣꯏ ꯂꯧꯕꯤꯔꯒ ꯇꯧꯗꯅ ꯑꯗꯨꯗꯒꯤ ꯅꯪ ꯑꯗꯨ ꯂꯧꯕ ꯑꯗꯨ ꯂꯧꯕ ꯅꯪ ꯈꯣꯡꯉꯨꯞꯇꯣ ꯊꯝꯃꯝꯃꯣ ꯅꯪꯗꯤꯊꯤꯒꯤꯁꯦ ꯐꯝꯃꯣ ꯑꯩꯒꯤ ꯅꯪ ꯐꯨꯔꯤ ꯊꯝꯝꯃꯣ ꯇꯧꯔꯒ ꯇ ꯑꯃ ꯂꯩꯕꯅꯤ
ꯑ ꯑꯣ ꯅꯣꯏꯅꯤ ꯀꯅꯥꯅ ꯍꯡꯒꯦ ꯋꯥꯡꯕ
ꯆꯦꯅꯪ ꯈꯔ ꯑꯗꯨꯝ ꯍꯦꯟꯕ ꯌꯥꯝꯗꯤ ꯍꯦꯟꯕ ꯅꯠꯇꯦ ꯑꯗꯨ ꯑꯣꯏꯔꯁꯨ ꯌꯥꯝ ꯋꯥꯡꯅ ꯊ ꯁꯥꯖꯜꯂꯝꯝꯃꯦ
ꯑꯗꯨꯏ ꯅꯅꯤꯁꯦ ꯆꯞ ꯃꯥꯟꯅꯩꯅꯦ
ꯎ ꯃꯥꯟꯅꯗꯕꯅꯦ ꯃꯥꯅ ꯈꯔ ꯋꯥꯁꯤꯟꯕ
ꯑꯁ ꯃꯥꯏ ꯃꯥꯏ ꯋꯥꯔꯤꯁꯦ ꯁꯥꯟꯅꯔꯣꯏꯁꯤ ꯃꯥ ꯀꯝꯄ꯭ꯂꯦꯟ ꯊꯥꯡꯒꯠꯂꯅꯤ ꯑꯩꯉꯣꯟꯗ
ꯍꯣꯏ ꯑꯗꯨꯅꯤ
ꯑ ꯑꯇꯣꯞꯄ ꯋꯥꯔꯤ ꯂꯤꯔꯣ ꯑꯩ ꯇꯥꯔꯒꯦ
ꯎꯝ ꯑꯩꯈꯣꯏ ꯑꯩꯈꯣꯏ ꯀꯩ ꯋꯥꯔꯤ
ꯑꯁꯥꯝꯃꯤꯁꯀꯤ ꯋꯥꯔꯤ ꯂꯤꯔꯣ ꯑꯁꯥꯃꯤꯁ ꯅꯣꯏ ꯑꯁꯥꯝꯒꯤ
ꯑꯁ ꯃꯣꯢ ꯑꯁꯥꯝꯃꯤꯁ ꯈꯩꯗꯤ ꯈꯪꯗꯦ ꯌꯥꯝꯅ ꯑꯩ ꯑꯇꯣꯞꯄ ꯇ꯭ꯔꯥꯏꯞꯇ ꯌꯥꯝꯅ ꯁꯨꯄꯤꯔꯤꯌꯥꯔ ꯁꯥꯖꯕꯗꯣ
ꯀꯩꯅꯣ ꯍꯥꯏꯁ ꯑꯁꯥꯃꯤꯁꯁꯤꯡꯗꯣ
ꯑ ꯑꯇꯣꯞ ꯍꯥꯏꯗꯤ ꯑꯇꯣꯞꯄ ꯇ꯭ꯔꯥꯏꯞ ꯂꯩꯗꯅ ꯃꯣꯏ ꯑꯇꯣꯞꯄ ꯗꯤꯃꯥꯁꯥ ꯀꯩꯀꯥꯗꯨꯗꯒꯤ ꯀꯅꯥ ꯀꯅꯥꯅꯣ ꯃꯣꯏ ꯃꯤꯖꯧ ꯀꯩꯀꯥ ꯑꯇꯣꯞꯄ ꯂꯩꯗꯅ
ꯎꯝ
ꯑꯗꯨꯗꯒ ꯃꯣꯏꯅꯒ ꯍꯥꯏꯗꯤ ꯌꯥꯝ ꯊꯤꯅ ꯎꯁꯠꯇꯅꯒ ꯁꯨꯄꯦꯔꯤꯌꯔ ꯁꯥꯖꯕꯗ ꯅꯣꯏ ꯑꯗꯨ ꯑꯗꯨ ꯑꯗꯨꯗꯨ ꯀꯥꯏ ꯑꯗꯨꯗꯩ ꯐꯦꯁꯕꯦꯜ ꯀꯩ ꯀ ꯑꯩꯈꯣꯏꯗꯗꯤ ꯈꯪꯗꯦ ꯑꯩꯗꯤ ꯄꯥꯛꯇꯤꯟꯅꯗꯦ
ꯅꯪꯅ ꯃꯩꯇꯩ ꯃꯆꯥ ꯀꯌꯥꯝ ꯇꯝꯒꯦ
ꯃꯩꯇꯩ ꯃꯆꯥ ꯑꯗꯨꯝ ꯌꯥꯝꯃꯦ ꯃꯣꯏ ꯑꯥꯒꯤ ꯑꯁꯥꯝꯒꯤꯁꯨ ꯌꯥꯎꯒꯅꯤ
ꯑꯣ ꯅꯣꯏ ꯁꯤꯗꯩ ꯅꯊꯟ ꯆꯠꯂꯤꯔꯣ ꯅꯠꯇ꯭ꯔꯒꯅ ꯅꯃꯥꯟꯅꯕꯤꯕꯨ
ꯑꯩꯈꯣꯏ ꯑꯩꯈꯣꯏ ꯗꯤꯄꯥꯔꯠꯃꯦꯟꯀꯤ ꯃꯤ ꯑꯗꯨꯝ ꯃꯉꯥ ꯑꯃ ꯑꯣꯏꯔꯝꯒꯅꯤ ꯑꯩꯈꯣꯏ ꯗꯤꯄꯥꯔꯠꯃꯦꯟꯀꯤ ꯑꯗꯨꯒ ꯃꯣꯏꯒ ꯄꯨꯂꯞ ꯆꯠꯃꯤꯟꯅꯔꯦ ꯑꯗꯨꯗꯩ ꯇꯇꯤ ꯍ ꯗꯤ ꯍꯟꯗꯛ ꯂꯣꯏꯗꯣꯏꯔꯝꯕꯅꯤ ꯑꯅꯤ ꯑꯃꯗꯤ ꯂꯣꯏꯈ꯭ꯔꯅꯤ
ꯑꯣ ꯑꯣ ꯑꯣ
ꯖꯨꯅꯤꯌꯔꯁꯨ ꯑꯅꯧꯕ ꯂꯥꯛꯇ ꯃꯥꯜꯂꯦ ꯑꯇꯣꯞꯄ ꯇ꯭ꯔꯥꯏꯞ ꯀꯩꯀꯥꯗꯤ ꯂꯥꯛꯄ ꯑꯗꯨꯒ ꯀꯩꯅꯣ ꯎꯝ ꯃꯩꯇꯩ ꯃꯆꯥꯗꯤ ꯂꯥꯛꯇꯦ
ꯌꯥꯏ ꯃꯊꯪ ꯃꯊꯪꯒ ꯇꯝꯃꯒꯀꯣ
ꯎꯝ
ꯅꯣꯏ ꯀꯩ ꯅꯣꯏ ꯖꯠꯁꯀꯤꯁꯨ ꯑꯦꯛꯖꯥꯝ ꯊꯥꯏꯦꯇꯥꯅꯦ ꯑꯗꯨꯅ ꯀꯃꯥꯏꯅ ꯇꯧꯒꯦ
ꯍꯈꯣꯏ ꯖꯁꯀꯤ ꯑꯦꯛꯖꯥꯝꯒꯤꯗꯨꯗꯤ ꯕꯤ ꯑꯦ ꯑꯦꯜ ꯑꯦꯜ ꯕꯤ ꯂꯣꯏꯔꯅꯤ ꯑꯗꯨꯗꯒꯤ ꯊ꯭ꯔꯤ ꯌꯔꯁꯀꯤ ꯀꯩꯅꯣ ꯄ꯭ꯔꯦꯛꯇꯤꯁ ꯇꯧꯕ ꯂꯣꯏꯔꯒ ꯊꯥꯍꯟꯕꯅꯦ ꯃꯣꯏ ꯑꯗꯨꯅ ꯊꯔꯠ ꯀ꯭ꯂꯥꯁ ꯃꯦꯖꯤꯁꯇ꯭ꯔꯦꯠ ꯑꯣꯏꯕꯅꯦ ꯑꯗꯨꯒ ꯎꯝ ꯊꯥꯏꯅ ꯆꯍꯤ ꯃꯉꯥ ꯇꯔꯨꯛꯃꯨꯛꯇꯤ ꯃꯃꯥꯡꯒꯤꯗꯅ ꯁꯕꯦꯟ ꯁꯕꯦꯟ ꯌꯔꯁ ꯄ꯭ꯔꯦꯛꯇꯤꯁ ꯇꯧꯔꯒ ꯐꯥꯔꯁ ꯀ꯭ꯂꯥꯁ ꯃꯦꯖꯤꯁꯇ꯭ꯔꯦꯠ ꯑꯗꯨ ꯆꯪꯍꯟꯗꯣꯏꯕ ꯑꯗꯨꯅ ꯗꯥꯏꯔꯦꯛ ꯍꯥꯏ ꯀꯣꯔꯠꯇ ꯑꯗꯨꯝ ꯄꯨꯗꯧ ꯃꯥꯜꯂꯦ
ꯎꯝ ꯂꯩꯅ ꯑꯗꯨꯅ ꯑꯦꯂ ꯑꯦꯜ ꯑꯦꯝ ꯇꯧꯕꯒꯤꯁꯤꯁꯨ ꯑꯗꯨꯒꯤ ꯄ꯭ꯔꯥꯏꯌꯣꯔꯤꯇꯤꯒ ꯄꯤꯗꯥꯅꯦ
ꯑ ꯃꯣꯏ ꯍꯧꯖꯤꯛꯄꯨꯗꯤ ꯀꯩꯅꯣ ꯊꯥꯔꯠ ꯀ꯭ꯂꯥꯁ ꯃꯦꯗꯤꯁꯇ꯭ꯔꯤꯗ ꯉꯥꯛꯇ ꯆꯪꯟꯕꯅꯦ ꯑꯗꯣ ꯑꯦꯜ ꯑꯦꯜ ꯑꯦꯟ ꯇꯧꯕ ꯃꯪꯒꯨꯒꯤꯅ ꯕꯤ ꯑꯦꯜ ꯑꯦꯜ ꯕꯤ ꯂꯣꯏꯔꯒ ꯃꯣꯏ ꯕꯥꯔ ꯑꯦꯛꯖꯥꯝ ꯊꯥꯕꯅꯦꯕ ꯑꯗꯨ ꯅꯦꯠꯀꯤ ꯇꯥꯏꯞꯇ ꯆꯍꯤ ꯑꯃꯗ ꯑꯅꯤꯔꯛ ꯈꯥꯍꯟꯕꯅꯦ ꯃꯣꯏꯁꯨ ꯗꯤꯁꯦꯝꯕꯔꯒ ꯖꯨꯟꯒ ꯖꯨꯟꯗ ꯊꯥꯟꯕ ꯑꯗꯨꯒ ꯃꯣꯏ ꯑꯗꯨꯗ ꯄꯥꯁ ꯇꯧꯕꯈꯩꯗꯣ ꯑꯦꯜ ꯑꯦꯜ ꯑꯦꯝ ꯇꯧꯊꯒꯦ ꯅꯠꯇ꯭ꯔꯒꯅ ꯄ꯭ꯔꯦꯛꯇꯤꯁ ꯇꯧꯊꯒꯦ ꯀꯥꯏꯒ ꯇꯧꯔꯒ ꯑꯗꯩ ꯑꯦꯜ ꯑꯦꯜ ꯑꯦꯝ ꯇꯧꯔꯒꯅ ꯆꯍꯤ ꯑꯅꯤ ꯑꯦꯜ ꯑꯦꯜ ꯑꯦꯝ ꯇꯧꯊꯣꯛꯈ꯭ꯔꯒ ꯑꯗꯨ ꯑꯗꯩ ꯑꯃꯇꯪ ꯄ꯭ꯔꯦꯛꯇꯤꯁ ꯇꯧꯗꯣꯏ
ꯑꯗꯨꯅ ꯐꯠꯇ꯭ꯔꯥ
ꯎꯝ ꯑꯗꯨꯅꯦ ꯑꯗꯣ ꯃꯣꯏ ꯑꯁ ꯌꯥꯝ ꯊꯤꯟ ꯂꯨꯕꯅꯦ ꯑꯗꯨꯒꯤ ꯌꯨꯅꯤꯔꯁꯇꯤꯒꯤ ꯑꯦꯖ ꯀꯗ
ꯑꯩꯈꯜ ꯕꯥꯔꯒꯤꯔꯣ
ꯑꯥ ꯕꯥꯔꯒꯤꯁꯨ ꯑꯗꯨꯒ ꯑꯦꯟꯇ꯭ꯔꯥꯟꯁ ꯑꯦꯛꯖꯥꯝ ꯃꯣꯏ ꯌꯨꯅꯤꯕꯔꯁꯤꯇꯤꯒꯤ
ꯍꯣꯏ ꯑꯦꯝ ꯏ ꯑꯣ ꯅꯪ ꯑꯗꯨꯗ ꯃꯈꯥ ꯇꯧꯊꯒꯦꯅ ꯈꯜꯂꯤꯔꯣ
ꯑꯥ ꯑꯩꯗꯤ ꯁꯤ ꯑꯩ ꯑꯗꯨꯒꯤ ꯃꯐꯝꯗꯨꯁꯨ ꯇꯧꯅꯤꯡꯗꯦ ꯌꯥꯝ ꯁꯥꯏ ꯑꯩꯅꯗꯦ
ꯃꯅꯤꯄꯨꯔ ꯇꯧꯒꯦ ꯈꯜꯂꯤꯔꯕ
ꯑ ꯃꯅꯤꯄꯨꯔꯗꯁꯨ ꯇꯜꯂꯦ ꯏꯔꯥꯡ ꯌꯥꯝ ꯇꯧꯏꯤ
ꯍꯧꯖꯤꯗꯤ ꯏ ꯀꯥꯏ ꯇꯝꯅꯣꯏꯕ ꯐꯣꯔꯦꯟꯗ
ꯅꯠꯇꯦ ꯀꯩꯅꯣꯒꯨꯝꯕꯗ ꯁꯤꯂꯣꯡꯅꯨꯡꯒꯨꯝꯕ ꯅꯠꯇ꯭ꯔꯒ ꯀꯩꯅꯣꯒꯨꯝꯕ
ꯅꯨꯡꯉꯥꯏꯕ ꯃꯐꯝꯒꯁꯨ ꯈꯜꯂꯤꯅꯦ ꯎꯝ ꯃꯁꯤ ꯈꯠꯇꯣꯣꯏꯅꯦ ꯃꯁꯦ
ꯁꯤꯀꯤꯝꯗꯁꯨ ꯐꯖꯕꯅꯤ
ꯏ ꯀꯩꯅꯣꯁꯨꯦ ꯐꯖꯕꯅꯦ ꯑ
ꯃꯅꯥꯜ ꯑꯁ ꯑꯗꯨꯗꯤ ꯑꯥ ꯑꯥ ꯑꯗꯨꯗꯤ ꯑꯥ ꯌꯧꯈ꯭ꯔꯦ
ꯀꯩꯅꯣ ꯍꯥꯏꯁꯤꯅ ꯉꯝꯃꯣ ꯍꯥꯏꯔꯣ
ꯃꯣꯏꯒꯤ ꯀꯩꯅꯣꯗ ꯌꯥꯝꯅ
ꯑꯩ ꯆꯦꯟꯁꯇꯗꯦꯟ ꯆꯠꯄ ꯌꯥꯔꯤꯁꯤꯗꯤ
ꯑꯗꯨ ꯃꯣꯏ ꯀꯩꯅꯣꯗꯤ ꯌꯥꯝꯅ ꯃꯣꯏ ꯐꯟꯗꯤ ꯌꯥꯝꯅ ꯀꯩꯅꯣ ꯇꯧꯗꯕꯅꯤ ꯌꯥꯝꯅ ꯄꯤꯗꯕꯅꯦ ꯒꯕꯔꯃꯦꯦꯟꯟꯅ
ꯅꯣꯏ ꯄꯥꯏꯔꯤꯕꯨ ꯀꯩꯅꯣ
ꯀꯥꯏꯗ ꯀꯥꯏꯗꯩꯅ
ꯑꯦ ꯁꯤꯟꯁꯤꯖꯅꯅꯕꯨ ꯁꯥꯥꯕ ꯍꯥꯏꯗꯨ ꯁꯤꯦꯕꯨ ꯁꯥꯕ ꯍꯥꯏꯕ ꯂꯩꯕꯗꯨꯗ ꯃꯥꯦꯈꯔ ꯇꯞꯁꯜ
ꯑꯁ ꯑꯩꯈꯣꯏꯗꯤꯤꯦ ꯃꯥꯅ ꯑꯩꯉꯣꯟꯗ ꯑꯩꯅ ꯒꯣꯜꯗꯤꯒꯔ ꯑꯣꯏꯔ ꯂꯩꯔꯦ
ꯃꯥꯏ ꯒꯥꯁ
ꯝ ꯃꯥꯅ ꯑꯩꯅ ꯃꯥꯅ ꯑꯩꯉꯣꯟꯗ ꯄꯤꯕꯤꯔꯛꯀꯗꯕꯩ ꯃꯍꯨꯠꯇ ꯃꯥꯅ ꯑꯩꯉꯣꯟꯗ ꯑꯣꯏꯅ ꯂꯧꯕꯤꯔꯒ ꯂꯩꯔꯤ
ꯌꯥ ꯀꯗ ꯍꯥꯏ ꯦꯡꯛ ꯇꯕꯥꯟ ꯇꯉ ꯂꯩ ꯍꯥꯏ ꯃꯥꯅ ꯑꯉꯥꯡ ꯀꯃꯥꯏꯅ ꯇꯧꯕ ꯑꯗꯨꯒ ꯁꯛꯇꯨꯒ
ꯑꯗꯨꯒ ꯀꯩꯅꯣꯒ ꯊꯥꯏꯅ ꯑ ꯑꯦꯂꯦꯐꯇ ꯇꯝꯃꯤꯀꯥꯟꯗꯁꯨ ꯌꯥꯝ ꯊꯤꯅ ꯅꯩꯕꯕꯤꯔ ꯁꯥꯖꯔꯛꯄꯅꯤ
ꯑꯣ ꯅꯪꯗꯤ ꯇꯝꯃꯛꯇ꯭ꯔꯣ
ꯏꯁꯃꯦ
ꯅꯪꯁꯨ ꯈꯔ ꯅꯩꯔꯝꯒꯅꯤꯗ
ꯑꯗꯤ ꯌꯥꯝ ꯂꯦꯝꯕꯅꯤꯗ
ꯌꯦꯁ
ꯇꯆꯦꯗꯤ ꯀꯥꯏ ꯇ ꯃꯛꯦ
ꯑꯩꯅ ꯁꯟꯖꯣꯁ ꯇꯝꯃꯤ
ꯁꯦꯟꯖꯣꯔꯇ
ꯎꯝ
ꯑ ꯑꯩꯈꯣꯏ ꯊꯥꯏꯅ ꯃꯦꯠꯁꯀꯤ ꯇꯨꯋꯏꯁꯟ ꯇꯧ ꯑꯣꯖꯥ ꯃꯗꯨꯗ ꯑꯣꯏꯒꯨꯝ ꯇꯧꯈꯤꯕꯅꯦ
ꯀ ꯔꯣꯕꯤꯟꯅ
ꯎ ꯃꯃꯤꯡ ꯈꯪꯗꯦ ꯈꯔ ꯅꯣꯏꯔꯒ
ꯑ ꯅꯨꯄꯤꯗ ꯃꯤ ꯀꯁ ꯌꯥꯔꯦ ꯌꯥꯔ ꯈꯪꯒꯦ ꯌꯦꯁ ꯌꯦꯁ ꯑꯩꯈꯣꯏꯁꯨ ꯍꯩꯅꯗꯦ
ꯌꯥꯝ ꯌꯥꯝ ꯌꯥꯝ ꯇ
ꯎꯝ ꯃꯧꯗꯤ ꯐꯕꯗ ꯌꯥꯝ ꯐꯠꯇ ꯌꯥꯝ ꯐꯠꯇꯕ ꯑꯣꯖꯥꯅꯤ
ꯐꯥꯎꯕ ꯃꯥꯜꯂꯨꯔꯣ ꯑꯗꯨꯒ ꯇꯦꯁ ꯇꯧꯔꯤꯅꯦ ꯑꯅ ꯃꯥꯔꯛ ꯄꯨꯛ ꯀꯛ ꯀꯛ ꯀꯛ
ꯑꯩꯒꯤꯁꯥ ꯌꯥꯝ ꯊꯤꯟꯖꯤꯟ ꯐꯨꯨꯔꯛꯏ ꯑꯩꯗꯤ ꯑꯪꯀꯥ ꯂꯤꯡꯗꯦꯕ
ꯑꯥ
ꯑꯗꯨꯒꯤ
ꯑꯦ ꯏꯂꯚꯦꯟ ꯇꯨꯋꯦꯜꯐꯇꯗꯤ ꯀꯩꯅꯣ ꯂꯧꯋꯔ ꯑꯥꯠ
ꯑꯁꯂ ꯎꯔꯤ
ꯀꯥꯏꯗ ꯇꯃ
ꯏ ꯀꯦꯗ
ꯑꯣꯍꯣ ꯑꯦ ꯑꯩꯈꯣꯏ ꯀꯩꯅꯣ ꯌꯥꯝ ꯇꯝꯕꯅꯦ ꯑꯩꯈꯣꯏ ꯗꯤꯄꯥꯔꯠꯃꯦꯟꯒꯤ ꯃꯩꯇꯩ ꯈꯔ ꯑꯗꯨꯗ ꯇꯝꯃꯛꯄꯅꯦ
ꯅꯪ ꯏꯁꯇꯃꯛꯄ꯭ꯔꯠ ꯅꯪꯗꯤ
ꯑꯗꯤ ꯍꯥꯏꯔꯕꯠ
ꯑꯗꯨꯗꯤ ꯉꯥꯛꯊꯤꯠꯅ ꯍꯩꯕ ꯑꯉꯥꯡꯅꯤ
ꯑꯗꯨꯒ ꯑꯁ ꯈꯪꯗꯦ
ꯀꯩꯅꯣ ꯃꯥ ꯂꯥꯎꯔꯛꯏꯗꯣ ꯀꯩ ꯍꯥꯏꯅꯣ
ꯐꯦꯟ ꯊꯥꯒꯅꯣꯏ
ꯑꯁ ꯌꯥꯝ ꯐꯥꯎꯋꯦ ꯍꯥꯏꯕ ꯃꯁꯤ ꯄꯨꯔꯥ ꯍꯤꯠꯂꯔꯅꯦ ꯍꯥꯏꯕ ꯃꯁꯤ ꯅꯨꯄꯤꯁꯦ
ꯇꯧꯕꯅꯦ
ꯈꯩꯅ ꯃꯥꯅ ꯑꯉꯥꯡꯁꯤ ꯇꯧꯔꯤꯁꯦ ꯑꯩ ꯑꯉꯥꯡ ꯃꯤꯆꯪ ꯆꯪꯉꯤ
ꯀꯥꯎ ꯇꯅꯦ
ꯃꯁꯛ ꯈ ꯊꯤꯅ ꯐꯖꯔꯝꯗꯅꯤ ꯅꯪ ꯃꯉꯣꯟꯗꯒꯤ ꯅꯪꯅ ꯍꯦꯟꯅ
ꯀꯥꯏꯗꯩꯅꯣꯠꯇ ꯐꯝꯕ ꯂꯣꯏꯁꯟꯕ ꯁꯥꯔꯤꯅꯦ ꯑꯩꯁꯦ ꯑꯩ ꯑꯩꯁꯨ ꯍꯝꯕꯜꯂꯣꯏꯕ ꯁꯥꯅꯤ
ꯎ ꯐꯖꯕꯅꯦ ꯑꯇꯣꯝꯕꯤꯅ ꯌꯥꯝ ꯐꯖꯕꯅꯦ ꯑꯩꯁꯨ ꯑꯇꯣꯝꯕꯤꯅꯤ
ꯑꯗꯨꯅꯦ ꯑꯇꯣꯝꯕꯤꯅ ꯈ꯭ꯋꯥꯏ ꯍꯦꯟꯕꯅꯤ ꯑꯗꯨꯒ ꯎꯝ ꯊꯤꯔꯣꯏ ꯊꯤꯔꯣꯏ
ꯊꯤꯕꯅꯦ ꯍꯪꯕ ꯅꯪ ꯁꯤꯗꯤ ꯌꯥꯝ ꯊꯤꯅ ꯊꯤꯕꯅꯦ
ꯎꯝ ꯊꯤꯗꯦ ꯊꯤꯗꯦ ꯑꯁ ꯑꯩ ꯈꯪꯉꯦ ꯐꯖꯥꯔꯝꯅꯤ ꯈꯪꯉꯦꯕ ꯑꯩꯁꯦ
ꯏꯁ ꯑꯩꯈꯣꯏꯅꯤ ꯃꯁꯦꯟ ꯊꯥꯀꯠꯅꯩꯕ ꯌꯥꯏ ꯌꯥꯏ ꯊꯥꯒꯠꯀꯗꯕꯅꯤ ꯊ ꯃꯥꯅꯦ ꯃꯥꯅꯦ
ꯑ ꯀꯩꯅ ꯌꯥꯕꯅꯦ ꯑꯗꯨꯝ ꯀꯥꯏ
ꯏꯁ ꯀꯩ ꯍꯖꯥꯡ ꯆꯥꯔꯒꯦ
ꯑꯩꯈꯣꯏ ꯃꯥꯅ ꯀꯥꯡꯈꯣꯏ ꯄꯤꯖꯩ ꯉꯁꯥꯏ ꯉꯁꯥꯏ ꯀꯪꯂꯤ ꯌꯥꯒꯤ ꯌꯥꯗꯕꯒꯤ ꯉꯁꯥꯏ ꯑꯃ ꯃꯦꯟꯕ ꯆꯠꯂꯨꯕ ꯑꯗꯨꯒ ꯃꯊꯪ ꯊꯂꯛꯄꯗꯅ ꯀ꯭ꯔꯥꯎꯟ ꯎꯞꯅꯤ ꯍꯥꯏꯕ ꯀꯩꯅꯣꯝ ꯍꯥꯏꯕꯅꯤ
ꯀꯩꯒꯤ ꯑꯁ ꯐꯖ ꯐꯖꯩ ꯃꯊꯛꯇ ꯑꯃꯨꯛ ꯍꯦꯟꯅ ꯐꯖꯗꯣꯏꯅꯦꯕ
ꯀꯥꯏꯗꯩꯅꯣꯗ